ꯇꯥꯕ꯭ꯔꯣ
ꯎꯝ ꯇꯥꯏꯌꯦ
ꯀꯔꯝ ꯀꯔꯝ ꯂꯩꯔꯤꯒꯦ
ꯑꯁ ꯅꯨꯡꯉꯥꯏꯔꯤ ꯍꯧꯖꯤꯛꯀꯥꯟꯗꯤ ꯌꯥꯝ ꯅꯨꯡꯉꯥꯏꯅ ꯂꯩꯌꯦ
ꯑꯣ ꯃꯈꯜ ꯌꯥꯝ ꯅꯨꯡꯉꯥꯏꯕ ꯃꯥꯜꯂꯦ ꯍꯟꯗꯛꯁꯦ
ꯎꯝ ꯍꯟꯗꯛꯁꯦ ꯋꯥꯈꯜ ꯌꯥꯝ ꯅꯨꯡꯉꯥꯏꯌꯦ ꯅꯍꯥꯟ ꯃꯔꯛꯇꯤ ꯅꯨꯡꯉꯥꯏꯇꯦ
ꯑꯃꯔꯛꯇꯤ ꯅꯨꯡꯉꯥꯢ
ꯍꯣꯏ ꯑꯁ
ꯎꯝ ꯀꯔꯤꯒꯤꯅꯣ ꯋꯈꯥꯜ ꯅꯨꯡꯉꯥꯏꯔꯤꯁꯦ ꯎ ꯎꯝ
ꯎꯝ ꯆꯥꯛ ꯆꯥꯕ ꯄꯥꯛ ꯌꯥꯗꯕ ꯅꯍꯥꯟ ꯑꯩꯈꯣꯏ ꯑꯟꯇꯤ ꯑꯃꯒꯤ ꯃꯆꯥꯅꯨꯄꯥꯒꯤ ꯕꯥꯔꯗꯦ ꯑꯧꯋꯦꯕꯒꯣ ꯑꯗꯨꯗ ꯑꯗꯨꯗ ꯑꯩꯁꯦ ꯛꯗꯨ ꯅꯨꯃꯤꯠꯑꯁꯨ ꯆꯥꯛ ꯇ꯭ꯔꯤꯕ ꯑꯩꯁꯦ
ꯎꯝ ꯎꯝ ꯎꯝ
ꯑꯗꯨꯒ ꯅꯍꯥꯟ ꯑꯃꯨꯔꯛꯁꯨ ꯆꯥꯛ ꯆꯥꯗꯕꯒꯤꯀꯣ ꯑꯁ ꯄꯨꯛꯁꯦꯟ
ꯑꯣ ꯅꯪꯒꯤꯁꯦ ꯒꯦꯁ ꯑꯣꯏꯔꯅꯤ ꯑꯗꯨꯗꯤ ꯆꯥꯛ ꯆꯥꯡ ꯅꯥꯏꯅ ꯆꯥꯗꯕꯅꯤ
ꯑꯗꯨꯒꯤ ꯑꯣꯏꯕ ꯃꯥꯜꯂꯦ
ꯆꯥꯛꯇꯣ ꯈꯔ ꯆꯥꯡ ꯅꯥꯢꯅ ꯆꯥꯖꯧꯍꯦ ꯅꯥꯔꯗꯤ
ꯑꯗꯣ ꯑꯁ ꯃꯤꯅ ꯍꯥꯏꯕꯁꯦ ꯆꯨꯝꯕ ꯃꯥꯜꯂꯦ ꯑꯗꯨꯝ ꯑꯩꯈꯣꯏꯅ ꯆꯈꯥꯎꯒꯨꯝꯕ ꯅꯥꯔꯗꯤ ꯀꯌꯥꯃꯨꯛꯁꯨ ꯑꯗꯨꯝ ꯑꯣꯟꯅꯤꯡꯉꯦꯕ ꯆꯥꯔꯁꯨ
ꯑꯗꯨꯅꯦ ꯑꯗꯨ ꯅꯪꯒꯤꯗꯣ ꯈꯔ ꯁꯤꯔꯤꯁ ꯇꯥꯔꯛꯈ꯭ꯔꯕꯒꯤꯅꯦ
ꯑꯗꯨꯅꯦ ꯍꯤꯗꯥꯛ ꯆꯥꯒꯗ꯭ꯔꯗꯤ ꯌꯥꯒꯗꯧ ꯃꯥꯟꯗ꯭ꯔꯦ
ꯑꯗꯨꯅꯦ ꯅꯃꯥꯈꯣꯢꯗꯤ ꯀꯔꯝ ꯀꯔꯝ ꯂꯩꯔꯤꯒꯦ
ꯀꯅꯥ
ꯅꯃꯥꯈꯣꯢ ꯅꯄꯥꯈꯣꯢ
ꯑꯁ ꯇꯤꯚꯤ ꯌꯦꯡꯔꯒ ꯂꯩꯌꯦ ꯃꯣꯏꯗꯤ ꯑꯣ ꯑꯩ ꯋꯥꯔꯤ ꯑꯃ ꯂꯤꯕꯤꯒꯦꯕ ꯉꯔꯥꯡꯁꯦ ꯈꯪꯕ꯭ꯔꯥ ꯏꯄꯥꯁꯦ ꯇꯨꯈ꯭ꯔꯣ ꯍꯥꯏꯕ ꯌꯥꯗꯕ
ꯎꯝ
ꯑ ꯑꯗꯨꯒꯤ ꯇꯤꯚꯤꯁꯦ ꯑꯗꯨꯝ ꯊꯥꯔꯒ ꯂꯩꯕꯅꯦꯕ
ꯎꯝ
ꯑ
ꯎꯣ
ꯀꯣ ꯑꯩꯅ ꯁꯨꯃꯥꯏꯅ ꯍꯥꯏꯕꯅꯦꯕ ꯏꯃꯥꯒ ꯏꯕꯥꯅꯤꯁꯦ ꯑꯗꯨꯝ ꯌꯦꯡꯕ ꯅꯍꯥꯟ ꯃꯔꯛꯁꯨꯨ ꯑꯗꯨꯃꯥꯏꯅ ꯇꯧꯋꯦꯕ ꯑꯣ ꯃꯥꯁꯦ ꯇꯨꯝꯈ꯭ꯔꯦ ꯑꯗꯨꯝ ꯏꯃꯥꯗꯤ ꯇꯨꯝꯕ ꯆꯠꯈ꯭ꯔꯦ ꯑꯗꯣ ꯇꯤꯕꯤꯁꯨ ꯃꯨꯠꯁꯤ ꯍꯥꯏꯕ ꯁꯨꯡꯌꯥ ꯌꯥꯗꯦꯕ ꯃꯥꯁꯦ ꯈꯪꯕ꯭ꯔꯥ
ꯑꯣ ꯌꯦꯡ
ꯌꯦꯡꯒꯅꯤ ꯍꯥꯏꯅ ꯍꯣꯏ ꯍꯣꯏ ꯃꯥꯁꯦ
ꯑꯌꯨꯛ ꯐꯥꯎꯕ ꯊꯥꯔꯒ ꯊꯝꯈ꯭ꯔꯕ ꯃꯥꯜꯂꯦꯕ
ꯎꯝ
ꯑꯗꯨꯝ ꯇꯧꯋꯦꯕ ꯃꯥꯗꯤ ꯑꯗꯨꯒꯤ ꯑꯌꯨꯛꯇ ꯉꯥꯏꯍꯥꯛꯇꯪꯁꯦ ꯃꯥꯁꯦ ꯃꯨꯠꯈ꯭ꯔ ꯃꯥꯂꯦ ꯑꯗꯨꯒꯤ ꯑꯥ ꯑꯩꯈꯣꯏꯗꯨ ꯋꯥꯜ ꯀꯥꯞ ꯕꯦꯡꯈ꯭ꯔꯁꯦ ꯍꯥꯏꯅ ꯇꯧꯔꯛ ꯀꯥꯟꯗ ꯇꯤꯚꯤꯗ ꯊꯥꯕ ꯌꯥꯗ꯭ꯔꯦꯕ
ꯎꯝ
ꯃꯥꯗꯤ ꯄꯈꯠꯈ꯭ꯔꯦ ꯏꯃꯥꯅꯁꯨ ꯆꯩꯈ꯭ꯔꯦ ꯑꯩꯅꯁꯨ ꯆꯩꯈ꯭ꯔꯦ ꯑꯩꯅ ꯏꯃꯥꯅ ꯌꯦꯡꯉꯣ ꯅꯪ ꯌꯦꯡꯉꯣ ꯌꯦꯡꯉꯣ ꯍꯥꯏꯅ ꯍꯥꯏꯕ ꯐꯃꯨꯡꯗ ꯇꯨꯝꯃꯣ ꯍꯣꯢ ꯍꯣꯢ ꯐꯃꯨꯗ ꯇꯨꯝꯃꯣꯁꯨ ꯌꯥꯗꯦ ꯅꯪ ꯌꯦꯡꯉꯣꯀꯣ ꯅꯪ ꯅꯪꯅ ꯇꯧꯕꯅꯦ ꯁꯦ ꯍꯥꯏꯅ ꯍꯥꯏꯈ꯭ꯔꯦ ꯑꯗꯨ ꯁꯨꯝ ꯌꯥ ꯌꯥꯗ꯭ꯔꯦ ꯑꯩꯅꯁꯨ ꯁꯦꯝꯈ꯭ꯔꯦ ꯂꯛꯅꯤꯡꯉꯥꯏ ꯇꯥꯏꯃꯤꯡꯗꯤ ꯑꯗꯨꯝ ꯅꯛꯂꯛꯈ꯭ꯔꯕ ꯑꯗꯨꯒꯤ ꯃꯥꯁꯦ ꯑꯩꯈꯣꯏ ꯎꯝ ꯍꯣꯏ ꯃꯥꯁꯦ ꯀꯣꯏ ꯆꯦꯟ ꯆꯦꯟꯈ꯭ꯔꯦ ꯈꯪꯕ꯭ꯔꯥ ꯃꯥ ꯑꯗꯨꯗ ꯀꯣꯏꯆꯦꯟ ꯆꯦꯟꯈ꯭ꯔꯦ ꯑꯗꯨꯗꯒꯤ ꯐꯥꯔꯁꯇꯗꯤ ꯃꯥꯁꯦ ꯎꯝ ꯑꯩꯈꯣꯏꯒꯤ ꯑꯥ ꯏꯆꯦꯒꯤ ꯃꯆꯥ ꯑꯃ ꯂꯩ ꯂꯩꯌꯦꯕ ꯑꯩꯈꯣꯏ ꯌꯨꯝꯗꯀꯣ ꯃꯥ__ ꯅꯍꯥꯟꯅ ꯁꯦꯝꯔꯒ ꯂꯩꯕꯅꯦꯕ ꯑꯩꯁꯦ ꯑꯥ ꯑꯩꯈꯣꯏꯒꯤꯗꯤ ꯑꯗꯨꯝ ꯊꯥꯕꯒ ꯃꯊꯟ ꯑꯗꯨꯝ ꯂꯥꯛꯑꯦꯀꯣ
ꯎꯝ
ꯑꯗꯣ ꯉꯁꯤꯒꯤꯗꯤ ꯁꯨꯞꯂꯥꯛ ꯂꯥꯛ__ ꯇ꯭ꯔꯦꯕ ꯅꯣ ꯁꯤꯒꯅꯦꯜ ꯅꯣ ꯁꯤꯒꯅꯦꯜ ꯑꯗꯨꯝ ꯇꯧꯔꯒ ꯂꯩꯈ꯭ꯔꯦꯕ ꯑꯗꯣ ꯅꯍꯥꯟ ꯑꯃꯔꯛꯁꯨ ꯑꯥ ꯏꯃꯥꯅ ꯑꯥꯗ ꯑꯥ ꯏꯃꯥꯅ ꯑꯥ ꯏꯄꯨ ꯑꯃꯒꯤ ꯅꯕꯥ ꯃꯐꯝꯗ ꯆꯠꯄꯗꯨ
ꯎꯝ
ꯑꯗꯨꯗꯁꯨ ꯑꯃꯔꯛꯇꯤ ꯑꯥ ꯑꯥ ꯑꯃ ꯑꯗꯨ ꯀꯥꯟꯗꯁꯨ ꯅꯨꯇꯤꯒꯤꯅꯦꯕ ꯃꯨꯠꯈ꯭ꯔꯦ ꯍꯥꯏꯕꯁꯨ ꯁꯨꯛꯌꯥ ꯌꯥ__ ꯇꯞꯄꯅꯦꯕ ꯑꯗꯨꯀꯥꯟꯗꯗꯤ ꯑꯗꯨꯝ ꯊꯥꯔꯁꯨ ꯌꯥꯕꯅꯦꯕ ꯉꯔꯥꯡꯗꯤꯁꯨ ꯑꯥ ꯉꯁꯥꯏ ꯑꯌꯨꯛꯇꯤ ꯁꯨꯛꯌꯥ ꯌꯥꯗ꯭ꯔꯦ ꯈꯔ ꯀꯨꯏꯅꯀꯣ
ꯎꯝ
ꯘꯨꯏ ꯃꯥꯁꯦ ꯀꯤꯈ꯭ꯔꯦ ꯑꯩꯅꯁꯨ ꯆꯩꯈ꯭ꯔꯦ ꯅꯪꯁꯦꯅ ꯃꯜꯂꯦ ꯅꯍꯥꯟꯁꯨ ꯑꯗꯨꯃꯥꯏꯅ ꯇꯧꯋꯦ ꯑꯗꯨꯝ ꯇꯤꯚꯤꯗꯣ ꯆꯥꯛꯈ꯭ꯔꯦ ꯆꯥꯛꯈ꯭ꯔꯦ ꯍꯥꯏꯅ ꯍꯥꯏꯕ
ꯑꯩꯁ ꯇꯤꯚꯤꯒꯤ ꯑꯥ ꯇꯔꯁ ꯀꯤ ꯕꯣꯛꯁꯇꯣ ꯆꯥꯛꯈ꯭ꯔꯦ ꯆꯥꯛꯈ꯭ꯔꯦ ꯍꯥꯏꯅ ꯇꯧꯕ ꯀꯥꯟꯗꯗꯤ ꯊꯥꯈ꯭ꯔꯦ ꯌꯥꯔꯦ ꯊꯥꯈ꯭ꯔꯦ ꯌꯥꯗꯦ ꯑꯃꯨꯛꯀ ꯏꯌꯥꯝꯕ ꯀꯧꯗꯉꯥꯏꯁꯨ ꯀꯤꯕ
ꯎꯝ
ꯑꯗꯨꯒ ꯑꯩꯅ ꯁꯦꯝꯕꯁꯨ ꯁꯨꯞꯌꯥ ꯌꯥꯗꯦ ꯑꯗꯨꯒꯤ ꯏꯃꯥꯅ ꯃꯊꯛꯀꯤ ꯏꯄꯨꯗꯣ ꯀꯧꯕ ꯆꯠꯂꯣ ꯍꯥꯏꯅ ꯍꯥꯏꯕ
ꯎꯝ
ꯑꯗꯣ ꯃꯣꯏꯁꯨ ꯀꯟꯅ ꯌꯦꯡꯉꯔ ꯂꯩꯕ ꯀꯥꯎꯅꯉꯥꯏꯗꯣ ꯑꯗꯨꯒꯤ ꯑꯥ ꯑꯁꯦ ꯃꯈꯥꯒꯤ ꯄꯨꯅ ꯁꯦꯝꯈ꯭ꯔꯦꯕ
ꯎꯝ
ꯑꯗꯨꯒ ꯌꯥꯈ꯭ꯔꯦꯕ
ꯎꯝ
ꯑꯗꯨꯗꯒꯤ ꯃꯥꯁꯦ ꯉꯁꯤ ꯅꯨꯃꯤꯠꯇꯤ__ ꯇꯤꯚꯤ ꯁꯨ ꯆꯣꯛ ꯆꯣꯛꯇ꯭ꯔꯦ ꯑꯁ ꯏꯃꯥꯅ ꯆꯩꯕꯗꯤ ꯅꯪꯁꯦ ꯅꯪꯅ ꯉꯝ__ ꯗ꯭ꯔꯤ ꯐꯥꯎꯕ ꯌꯥꯗꯕ ꯃꯤꯅꯤ ꯅ ꯉꯔꯥꯡ ꯑꯩꯈꯣꯏꯅ ꯇꯨꯝꯃꯣ ꯍꯥꯏꯕ ꯀꯥꯟꯗ ꯅꯪ ꯌꯥꯠꯔꯝꯃꯗꯤ
ꯑꯗꯨꯃ ꯌꯦꯡꯁꯨ ꯁꯨꯞ ꯌꯦꯡ ꯌꯦꯡꯗꯦ ꯑꯗꯨꯝ ꯇꯨꯝꯈ꯭ꯔꯅꯤ ꯑꯗꯨ ꯑꯈꯣꯏꯅ ꯑꯗꯨ ꯍꯣꯏ ꯃꯨꯠꯄꯁꯨ ꯀꯣ ꯃꯥꯜꯂꯤ ꯁꯥꯎꯋꯦꯕ
ꯅꯄꯥꯁꯨ
ꯑꯗꯨꯒ ꯅꯍꯥꯟꯁꯨ ꯎꯝ ꯑꯩꯁꯨ ꯇꯨꯝꯈ꯭ꯔꯕ ꯄꯨꯔꯥ ꯇꯨꯝꯈ꯭ꯔꯕ ꯃꯥꯒ ꯑꯩꯈꯣꯏ ꯂꯩꯀꯥꯏꯒꯤ ꯍꯅꯨꯕ ꯑꯃ ꯂꯩꯌꯦꯕ
ꯎꯝ
ꯃꯣꯏ ꯑꯅꯤꯁꯦ ꯑꯗꯨꯝ ꯌꯦꯡꯕꯅꯦꯕꯀꯣ ꯑꯗꯨꯒ ꯀꯔꯤꯅꯣ ꯃꯥ ꯊꯣꯛꯄꯅꯦꯕ ꯑꯩꯈꯣꯏꯗꯤ ꯑꯗꯨ ꯊꯣꯛꯄ ꯀꯥꯟꯗ ꯅꯝꯗ꯭ꯔꯗꯤ ꯇꯤꯚꯕꯤꯗꯣ ꯃꯠ ꯊꯟꯅ ꯃꯨꯠꯂꯒ ꯑꯗꯨꯝ ꯊꯥꯕ ꯌꯥꯗꯕꯅꯦꯕ
ꯎꯝ
ꯑꯗꯨꯒꯤ ꯑꯩꯅ ꯑꯁ ꯑꯗꯨ ꯎꯝ ꯑꯗꯨ ꯅꯨꯃꯤꯠꯇꯨ ꯇꯨꯝ ꯑꯩꯁꯦ ꯇꯨꯝ ꯍꯦꯛ ꯐꯣꯟ ꯌꯦꯡꯕ ꯂꯣꯏꯕꯒ ꯑꯩꯁꯦ ꯇꯨꯝꯈ꯭ꯔꯦꯕ ꯈꯔꯗꯤ ꯇꯨꯝꯈ꯭ꯔꯦꯕ ꯑꯗꯨꯁꯨ ꯃꯣꯏꯅ ꯏꯄꯥꯅ ꯀꯧꯕꯗꯨ ꯑꯗꯨꯝ ꯇꯥꯏꯑꯦꯕ
ꯎꯝ
ꯑꯗꯣ ꯇꯔꯥꯔꯥꯛ ꯀꯧꯈ꯭ꯔꯦ ꯑꯩ ꯁꯨꯈꯨꯝ ꯈꯨꯝꯗ꯭ꯔꯦ ꯑꯩꯗꯤ ꯗꯨꯝ ꯇꯣꯛꯈ꯭ꯔꯁꯅꯨ ꯍꯥꯏꯅꯀꯣ ꯄꯨꯡ ꯀꯩꯅꯣ ꯇꯥꯈ꯭ꯔꯦꯕ ꯄꯨ ꯄꯨꯡ ꯕꯥꯔꯣ ꯍꯦꯟꯈ꯭ꯔꯦꯕ
ꯎꯝ
ꯑꯗꯣ ꯀꯧꯋꯦ ꯑꯗꯨꯝ ꯀꯧꯋꯦ ꯑꯗꯨꯒꯤ ꯑꯩꯁꯦ ꯁꯥꯎꯅꯤꯡꯈ꯭ꯔꯦꯕ
ꯎꯝ
ꯃꯥꯁꯨ ꯑꯩꯅ ꯍꯧꯒꯠꯇ꯭ꯔꯤ ꯐꯥꯎꯕ ꯀꯧꯒꯅꯤ ꯍꯥꯏꯅ ꯍꯥꯏꯕ ꯃꯥꯂꯦ ꯂꯩꯕꯅꯦꯕ ꯑꯩꯁꯨ ꯍꯧꯒꯠꯂꯣꯏ ꯍꯥꯏꯅ ꯂꯩꯕ ꯍꯣꯏ ꯑꯗꯨꯏ ꯃꯥꯁꯦ ꯁꯥꯎꯈ꯭ꯔꯦ ꯕꯀ‌ꯣ
ꯎꯝ
ꯑꯗꯨꯗꯤ ꯑꯩꯁ‌ꯦ ꯍꯧꯒꯠꯈ꯭ꯔꯦ ꯑꯗꯨꯒ ꯅꯝꯈ꯭ꯔꯦ ꯅꯝꯕ ꯀꯥꯟꯗ ꯅꯝꯕ ꯀꯥꯟꯗ ꯑ ꯑꯗꯨꯅ ꯇꯤꯚꯤꯒꯤꯅꯦꯕ ꯊꯣꯛꯄꯗꯣ ꯀꯣ ꯉꯥꯍꯥꯛ ꯂꯩꯔꯒ ꯑꯃꯨꯛꯀ ꯑꯩꯈꯣꯏꯒꯤ ꯇꯥꯇꯥ ꯁ꯭ꯀꯥꯏꯒꯤ ꯑꯃꯨꯛ ꯇꯥꯇꯥꯁ꯭ꯀꯥꯏꯒꯤꯁꯨ ꯑꯗꯨꯝ ꯃꯔꯛ ꯃꯔꯛ ꯑꯃꯨꯛ ꯊꯣꯛꯑꯦꯕ ꯑꯗꯨ ꯅꯝꯗ꯭ꯔꯗꯤ ꯄꯨꯔꯥ ꯃꯨꯠꯂꯦꯕ ꯕꯣꯛꯁꯇꯨ ꯍꯣꯏ ꯑꯗꯨꯗꯁꯨ ꯑꯩꯁꯦ ꯑꯗꯨꯗꯁꯨ ꯑꯩ ꯐꯥꯔꯁꯇ ꯑꯩ ꯁꯥꯎ ꯁꯥꯎꯅ ꯇꯧꯔꯒ ꯑꯩꯁꯦ ꯅꯝꯈ꯭ꯔꯦꯕꯀꯣ ꯁꯦꯀꯦꯟ ꯉꯥꯍꯥꯛ ꯂꯩꯔꯒ ꯕꯥꯔꯣ ꯄꯨꯡ ꯑꯃ ꯇꯥꯒꯦ ꯇꯧꯔꯦ ꯑꯗꯨ ꯋꯥꯏꯁꯦ ꯑꯃꯨꯛ ꯇꯧꯈ꯭ꯔꯦꯕ ꯀꯥꯎꯈ꯭ꯔꯦ ꯀꯥꯎꯈ꯭ꯔꯦ ꯀꯥꯎ ꯁꯨꯛ ꯑꯗꯨꯝ ꯀꯥꯟꯗꯗꯤ ꯑꯩ ꯁꯨꯛꯈꯨꯝ ꯈꯨꯝꯗ꯭ꯔꯦ
ꯎꯝ
ꯑꯗꯨꯀꯥꯟꯗꯤ ꯃꯥꯁꯤ ꯂꯣꯠꯅ ꯑꯩꯒꯤ ꯁꯤꯗ ꯀꯩꯅꯣꯗꯣ ꯋꯤꯟꯗꯣꯗ ꯌꯦꯡꯕ ꯃꯥꯁꯦ ꯑꯗꯨ ꯑꯩꯁꯨ ꯁꯨꯃꯥꯏꯅ ꯇꯨꯝꯔꯒ ꯂꯩꯕ ꯁꯥꯕ
ꯎꯝ
ꯃꯣꯏꯅꯤꯁꯦ ꯀꯧꯃꯟꯕꯒꯤꯀꯣ ꯑꯗꯨ ꯑꯩꯈꯣꯏ ꯂꯩꯀꯥꯏꯒꯤ ꯍꯟꯅꯨꯕꯗꯨꯅ ꯑꯁ ꯎꯝ ꯆꯠꯂꯁꯤꯗ ꯃꯥꯁꯨ ꯋꯥꯔꯅꯤ ꯇꯧꯔꯒ ꯆꯠꯈ꯭ꯔꯦ ꯑꯗꯨꯀꯥꯟꯗꯗꯤ ꯑꯗꯨꯝ ꯏꯄꯥꯁꯦ ꯈꯪꯕ꯭ꯔ ꯃꯥꯅ ꯇꯧꯒꯅꯤ ꯍꯥꯏꯗꯤ ꯌꯥꯗꯦꯕ ꯑꯗꯨꯒꯤ
ꯎꯝ
ꯑꯗꯨ ꯑ ꯀꯩꯅꯣ ꯎꯝ ꯑꯗꯨ ꯍꯅꯨꯕꯥꯗꯨ ꯆꯠꯈ꯭ꯔꯦꯕꯀꯣ
ꯎꯝ
ꯑꯗꯨ ꯃꯊꯛꯇ ꯑꯩꯈꯣꯏꯒꯤ ꯑꯉꯥꯡ ꯑꯃ ꯑꯥ ꯅꯕꯣꯗꯤ꯭ꯌꯥꯗ ꯀꯥꯕꯗꯨ
ꯎꯝ
ꯑꯗꯨ ꯀꯧꯔꯒ ꯑꯃꯨꯛꯀ ꯁꯦꯝꯍꯜꯂꯦ
ꯍꯁ ꯑꯗꯨ ꯃꯥꯅꯁꯨ ꯁꯦꯝꯕꯗꯣ ꯍꯩꯇ꯭ꯔꯦꯕ
ꯎꯝ
ꯑꯩꯈꯣꯏꯒꯤꯗꯤ ꯀꯩꯅꯣꯝꯃ ꯇꯧꯋꯦꯕ ꯑꯗꯨꯒꯤ ꯃꯥꯅ ꯁꯦꯝꯕꯁꯨ ꯍꯩ ꯑꯗꯨꯗꯒꯤ ꯃꯥꯁꯦ ꯑꯃꯨꯛꯀꯣ ꯃꯄꯥꯗ ꯃꯄꯥꯗꯤ ꯇꯨꯝꯈ꯭ꯔꯦꯕ
ꯎꯝ
ꯑꯗ ꯃꯥꯁꯦ ꯃꯤ ꯄꯨꯡꯀꯧ ꯀꯧꯔꯒ ꯂꯩꯈ꯭ꯔꯦ ꯑꯗꯨ ꯊꯦꯡꯕ ꯀꯥꯟꯗꯀꯣ ꯌꯦꯡ ꯁꯨ ꯌꯦꯡꯂꯣꯏꯗꯕꯗꯣ
ꯇꯨꯝꯔꯒ ꯂꯩꯅꯤꯉꯥꯏꯗꯣ
ꯑꯥ ꯖꯥꯠ ꯇꯧꯕꯅꯦ ꯑꯁ ꯑꯗꯨꯒꯤꯅꯦ ꯑꯩꯈꯣꯏꯅ ꯏꯄꯥꯒ ꯋꯥꯈꯟ ꯆꯨꯅꯗꯦ ꯆꯨꯅꯗꯦ ꯍꯥꯏꯅ ꯇꯧꯕꯗꯣ
ꯃꯥꯁꯨ ꯇꯤ ꯚꯤ ꯃꯈꯣꯟꯗ ꯇꯨꯝꯕ ꯑꯣꯏꯔꯝꯅꯤ
ꯍꯣꯏ ꯁꯥꯗ꯭ꯔꯥ ꯉꯁꯤ ꯅꯨꯃꯤꯠꯇꯤ ꯆꯥꯛ ꯊꯣꯡꯕ ꯂꯣꯏꯗ꯭ꯔꯤ ꯏꯃꯥꯅ ꯏꯟꯁꯥꯡ ꯊꯣꯡꯂꯒ ꯂꯩꯈ꯭ꯔꯦ
ꯎꯝ
ꯑꯁ ꯉꯁꯤꯗꯤ ꯑꯥ ꯆꯝꯐꯨꯠꯀꯨꯝꯕ ꯑꯃ ꯆꯥꯔꯗꯤ ꯍꯥꯎꯕꯅꯦ ꯍꯪꯒꯥꯝꯒꯤ
ꯎꯝ ꯍꯥꯎꯕꯅꯦ ꯍꯪꯒꯥꯝ ꯃꯇꯣꯜꯂ ꯆꯝꯐꯨꯠꯇꯣ
ꯑꯣ ꯑꯩꯅ ꯑꯥ ꯏꯃꯥꯟꯅꯕ ꯑꯃ ꯉꯁꯥꯏꯗꯣ ꯑꯩꯈꯣꯏꯗꯣ ꯐꯣꯟ ꯉꯥꯡꯅꯕꯅꯦꯕ
ꯎꯝ
ꯉꯥꯡꯅꯕ ꯀꯥꯟꯗ ꯎꯝ ꯃꯣꯏꯒꯤ ꯂꯝꯁꯦ ꯀꯩꯅꯣꯅꯦꯕ ꯎꯝ ꯑꯩꯈꯣꯏꯅ ꯑꯥ ꯀꯣꯝꯂꯥꯗꯣ ꯑꯣꯔꯦꯟꯖꯇꯣ
ꯍꯣꯏ ꯍꯣꯏ ꯍꯣꯏ
ꯑꯣꯔꯦꯟꯁ ꯐꯦꯁꯇꯤꯚꯦꯜ ꯇꯧꯕ ꯃꯐꯝꯗꯨ ꯈꯪꯉꯤꯅ ꯑꯗꯨꯗ ꯈꯪꯕ꯭ꯔꯥ ꯃꯣꯏ ꯈꯨꯟꯗꯣ ꯑꯩꯅ ꯍꯩ ꯆꯥꯅꯤꯡꯕꯗꯣ ꯌꯥꯝ ꯂꯩꯌꯦꯅꯤ ꯀꯃꯥꯏꯅ ꯇꯧꯕ꯭ꯔꯥ ꯈꯪꯗꯦ ꯃꯣꯏꯗꯤ ꯀꯃꯥꯏꯅ ꯄꯥꯟꯕ꯭ꯔꯥ ꯈꯪꯗꯦ
ꯎꯝ ꯃꯣꯏꯔꯣꯝꯗꯤ ꯏꯪꯕꯅꯤꯅ ꯌꯥꯝ ꯄꯥꯟꯕꯅꯦ ꯑꯗꯨꯒꯨꯝꯕ
ꯍꯣꯏ ꯑꯩꯅ ꯃꯣꯏꯗꯨ ꯍꯣꯏ ꯏꯪꯉꯦ ꯍꯥꯏꯌꯦ ꯃꯣꯏꯗꯤ ꯑꯗꯨꯝ ꯏꯪꯔꯒ ꯂꯩꯌꯦ ꯍꯥꯏꯌꯦ
ꯎꯝ
ꯑꯩ ꯑꯗꯨꯗꯗꯤ ꯆꯠꯇ꯭ꯔꯤꯕ
ꯀꯣꯝꯂꯥꯒꯨꯝꯕꯗꯣ ꯆꯞ ꯆꯞ ꯆꯞ ꯄꯥꯟꯕꯗꯣ
ꯍꯣꯏ ꯃꯣꯏ ꯐꯦꯁꯇꯤꯚꯦꯜꯒꯨꯝꯕ ꯇꯧꯕꯗꯣ
ꯎꯝ
ꯃꯣꯏꯁꯦ ꯎꯝ ꯑꯗꯨ ꯃꯣꯏ ꯈꯨꯟ ꯃꯣꯏꯒꯤ ꯃꯅꯥꯛꯇ ꯑꯗꯨ ꯀꯣꯝꯂꯥꯒꯨꯝꯕ ꯄꯥꯟꯕꯗꯨ ꯍꯣꯏ ꯑꯗꯨꯒꯨꯝꯕꯁꯨ ꯄꯥꯟ ꯑꯗꯨ ꯑꯩꯅ ꯉꯛꯄꯗ ꯃꯣꯏꯗꯤꯀꯣ ꯍꯪꯒꯥꯝꯗꯨ
ꯎꯝ
ꯍꯪꯒꯥꯝꯗꯣ ꯃꯣꯏꯗꯤ ꯍꯩꯒ ꯃꯦꯠꯂꯒ ꯆꯥꯏꯌꯦ ꯑꯗꯨꯁꯨ ꯍꯩꯅꯧꯒ ꯃꯦꯠꯂꯒ ꯆꯥꯏꯌꯦ ꯍꯪꯒꯥꯝꯗꯨ ꯁꯨꯃꯥꯏꯅ ꯇꯧꯏ ꯍꯥꯏꯌꯦ ꯃꯣꯏꯗꯨ ꯎꯝ ꯑꯥ ꯍꯤꯡ ꯍꯤꯡꯕꯗꯣ
ꯎꯝ
ꯑꯍꯤꯡꯕꯗꯣ ꯍꯪꯒꯥꯝ ꯑꯩꯈꯣꯏꯒꯤ ꯍꯦꯛ ꯍꯦꯛꯄꯗ ꯉꯥꯏꯔꯤꯕꯗꯨ
ꯎꯝ ꯐ꯭ꯔꯦꯁ ꯑꯣꯏꯕꯗꯣ
ꯍꯣꯏ ꯒꯥꯔꯤ ꯑꯃꯒꯨꯝꯕ ꯇꯧꯔꯁꯨꯀꯣ ꯑꯗꯨ ꯁꯦꯝꯕ ꯀꯥꯟꯗ ꯈꯖꯤꯛ ꯉꯥꯛꯇ ꯊꯣꯛꯑꯦ ꯍꯥꯏꯌꯦ ꯑꯗꯣ ꯇꯥꯡꯗꯤ ꯇꯥꯡꯉꯤ ꯍꯥꯏꯌꯦ ꯑꯗꯨꯒ ꯍꯪꯒꯥꯝꯗꯨ ꯃꯣꯏꯗꯨ ꯎꯝ ꯐ꯭ꯔꯦꯁꯀꯤꯗꯨ ꯑꯥ ꯑꯗꯨꯃꯥꯏꯅ ꯀꯕꯛ ꯁꯕꯛ ꯁꯨꯔꯒ ꯀꯣ
ꯎꯝ
ꯀꯩꯅꯣ ꯇꯧꯕ ꯃꯥꯜꯂꯦ ꯀꯕꯛ ꯁꯕꯛ ꯁꯨꯔꯒ ꯃꯍꯤ ꯊꯣꯛꯍꯜꯂꯦ ꯍꯥꯏꯌꯦ
ꯎꯝ ꯎꯝ
ꯑꯗꯨꯒ ꯑꯃꯨꯛꯀ ꯐꯨꯠꯂꯦ ꯍꯥꯏꯌꯦ ꯀꯔꯤꯅꯣ ꯃꯥꯡ ꯑꯃꯗ ꯊꯝꯃꯦ ꯍꯥꯏ ꯑꯗꯨꯒ ꯐꯨꯠꯂ‌ꯦ ꯍꯥꯏꯌꯦ ꯑꯗꯨꯒ ꯑ ꯑꯗꯨ ꯃꯍꯤꯗꯨꯅ ꯀꯔꯤꯔꯥ ꯕ꯭ꯂꯦꯛꯀꯨꯝꯕ ꯑꯣꯏꯔꯛꯑꯦ ꯍꯥꯏꯌꯦꯕꯥ
ꯎꯝ
ꯑꯗꯨꯒ ꯃꯣꯏꯗꯤ ꯑꯗꯨꯗꯣ ꯁꯦꯝꯂꯒ ꯍꯩꯅꯧꯒꯥ ꯆꯥꯏꯌꯦꯌꯦꯅꯦ ꯃꯣꯏꯗꯤ
ꯑꯣ ꯃꯣꯏ ꯄꯤꯀꯁ ꯏꯁꯇ꯭ꯔꯇꯤꯡꯗꯣ ꯑꯣꯏꯔꯝꯅꯤ
ꯃꯣꯏ ꯈꯪꯗꯦ ꯑꯗꯨ ꯃꯣꯏ ꯑꯗꯨ ꯍꯩ ꯊꯥꯕ ꯈꯨꯗꯤꯡꯒꯤ ꯃꯣꯏ ꯑꯗꯨ ꯍꯥꯞꯄꯤ ꯍꯥꯏꯌꯦ
ꯎꯝ ꯃꯣꯏꯒꯤ ꯁꯧꯒꯔ꯭ꯤ ꯃꯔꯨꯗꯁꯨ ꯁꯤꯡꯕꯗꯨꯗꯤ
ꯍꯣꯏ ꯍꯪꯒꯥꯝꯁꯦꯜ ꯀꯪꯍꯜꯂ ꯀꯪꯍꯜꯂꯒꯗꯤ ꯃꯤꯅꯗꯤ ꯆꯥꯏꯌꯦꯕ
ꯎꯝ
ꯑꯗꯨ ꯆꯥꯕꯗꯨ ꯑꯩꯈꯣꯏꯗꯤ ꯑꯗꯨꯃꯥꯏꯅ ꯃꯍꯤ ꯗꯨꯗꯤ ꯊꯣꯛꯍꯟꯗꯦꯗꯅ ꯍꯪꯒꯥꯝꯁꯤ ꯃꯤꯅ ꯀꯪꯍꯜꯂꯒ ꯆꯥꯕꯁꯦ ꯍꯥꯎꯕ꯭ꯔꯥ ꯀꯣ
ꯈꯪꯗꯦꯗ ꯆꯥꯗꯕꯅꯤꯅ
ꯅꯍꯥꯟ ꯑꯥ ꯑꯩꯈꯣꯏ ꯃꯈꯥꯒꯤ ꯑꯟꯇꯤꯁꯨ ꯑꯗꯨꯃꯥꯏꯅ ꯇꯧꯕꯅꯦ ꯀꯪꯍꯟꯕꯅꯦ
ꯎꯝ ꯍꯣꯏ ꯍꯪꯒꯥꯝ ꯃꯇꯝꯅ ꯅꯥꯠꯇꯕ ꯀꯥꯟꯗ ꯆꯥꯕꯤꯗ ꯍꯥꯎꯔꯝꯅꯤ
ꯑꯩꯈꯣꯏꯗꯤ ꯄꯥꯛ ꯁꯦꯝꯅꯗꯦꯀꯣ ꯁꯤꯗꯗꯤ ꯑꯩꯈꯣꯏ ꯋꯥꯏꯗꯗꯤ ꯑꯩꯈꯣꯏꯅ ꯑꯗꯨꯝ ꯀꯩꯅꯣꯒꯨꯝꯕ ꯑꯗꯨꯝ ꯇꯧꯒꯜꯂꯦꯕ
ꯎꯝ
ꯐ꯭ꯔꯦꯁꯅ ꯆꯥꯕꯗꫭ
ꯎꯝ ꯑꯩꯈꯣꯏꯗꯤ ꯐ꯭ꯔꯦꯁ ꯉꯥꯛꯇꯅꯤ ꯀꯪꯕꯗꯣ ꯄꯥꯛ ꯁꯦꯝꯗꯕꯅꯤꯅ
ꯎꯝ ꯑꯗꯨꯒ ꯃꯣꯏꯅ ꯃꯣꯏꯅꯀꯣ ꯃꯤꯅ ꯍꯩ ꯆꯥꯗꯕꯗꯨ ꯌꯥꯝ ꯂꯩꯌꯦ ꯑꯗꯨꯒ ꯃꯣꯏ ꯈꯨꯟꯅ ꯑꯃꯨꯛꯀ ꯍꯩꯅꯧꯗꯣ ꯌꯥꯝ ꯇꯥꯡꯉꯦ ꯍꯥꯏꯌꯦ
ꯑꯣ ꯑꯣ ꯍꯩꯅꯧꯗꯤ ꯑꯁꯥꯕ ꯃꯐꯝꯗ ꯍꯦꯛ ꯈꯪꯒꯟꯕꯅꯤꯅꯀꯣ
ꯎꯝ
ꯃꯈꯣꯏꯒꯤꯅ ꯏꯪꯕꯗꯣ ꯃꯣꯏꯗꯤ ꯀꯩꯅꯣꯒꯨꯝꯕꯁꯨ ꯐꯥꯎꯔꯝꯅꯤ ꯀꯤꯋꯤꯒꯨꯝꯕ ꯂꯣꯡꯕꯁꯨ ꯌꯥꯔꯝꯅꯤ ꯃꯣꯏꯔꯣꯝꯒꯤ
ꯍꯧꯔꯝꯒꯅꯤ ꯍꯣꯏ ꯑꯗꯣ ꯃꯣꯏ ꯗꯤ ꯑꯥ ꯑꯗꯨꯝ ꯃꯇꯝ ꯅꯥꯏꯗꯕ ꯃꯥꯜꯂꯦ ꯑꯗꯨꯝ ꯑꯣꯔꯦꯟꯖꯀꯨꯝꯕꯗꯣ
ꯎꯝ
ꯃꯣꯏ ꯑꯗꯨ ꯐꯦꯁꯇꯤꯚꯦꯜ ꯇꯧꯕ ꯀꯥꯟꯗꯁꯨ ꯌꯥꯝꯅ ꯇꯧꯋꯤꯅꯀꯣ
ꯎꯝ ꯎꯁ ꯃꯣꯏꯒꯤꯗꯣ ꯃꯈꯣꯡꯒꯨꯝꯕꯗꯣ ꯃꯤꯅ ꯐꯨꯠꯇꯣꯛꯑꯝ ꯕꯥ ꯊꯥꯡꯅ ꯎꯗ꯭ꯔꯦ ꯊꯦꯡꯉꯒꯥ ꯑꯁ ꯆꯥꯅꯤꯡꯉꯦ ꯃꯈꯣꯡꯗꯒꯤ
ꯑꯗꯨ ꯃꯣꯏꯅ ꯌꯣꯟꯕꯗꯨ ꯄꯨꯔꯥ ꯍꯦꯛꯄꯗ ꯉꯥꯏꯔꯤꯕ ꯈꯣꯏꯅꯦꯕ
ꯎꯝ ꯐꯔꯦꯁꯇꯥ ꯐꯔꯦꯁꯅꯤ ꯄꯨꯔꯥ
ꯍꯣꯏ ꯍꯣꯡꯁꯨ ꯍꯣꯡꯉꯦꯕ
ꯃꯊꯪ ꯑꯣꯔꯦꯟꯖ ꯐꯦꯁꯇꯤꯚꯦꯜꯗ ꯀꯣꯏꯕ ꯆꯠꯂꯁꯤ
ꯍꯣꯏ ꯑꯩꯁꯨ ꯑꯗꯨꯃꯥꯏꯅ ꯈꯟꯕ ꯂꯥꯞꯄ꯭ꯔꯣ
ꯏꯁ ꯊꯥꯛꯇ꯭ꯔꯗꯤ ꯅꯪ